ꯍꯜꯂꯣ
ꯑꯣ ꯇꯥꯕ꯭ꯔꯣ
ꯑꯣ ꯇꯥꯏꯔꯦ ꯇꯥꯏꯔꯦ
ꯉꯁꯤꯗꯤ ꯀꯩꯝ ꯆꯠꯊꯣꯛꯑꯔꯣꯏ ꯍꯧꯖꯤꯛꯀꯥꯟꯁꯦ ꯁꯨꯇꯤ ꯂꯩꯕꯁꯤꯗꯤꯀꯣ ꯑꯩꯗꯤ ꯍꯦꯛꯇ ꯁꯨꯛꯂꯠ ꯆꯠꯊꯣꯛꯇꯕꯤꯗ ꯑꯗꯨꯝ ꯄꯣꯊꯥꯔ ꯂꯩ ꯂꯩ ꯂꯩꯔꯒꯦꯅ ꯈꯜꯂꯕꯅꯤ ꯅꯨꯡꯗꯥꯡ ꯊꯦꯡꯉꯦ ꯅꯨꯃꯤꯗꯥꯡꯏꯔꯝ ꯆꯠꯂꯒ ꯅꯨꯡꯗꯥꯡ ꯇꯔꯦꯠ ꯅꯤꯄꯥꯟ ꯑꯗꯨꯋꯥꯏ ꯍꯜꯂꯛꯄꯅꯤꯅ ꯋꯥꯢ
ꯑꯗꯨꯝ ꯑꯗꯥꯏ ꯑꯅꯛꯄꯗꯔ ꯅꯠꯇ꯭ꯔꯒ ꯌꯥꯝ ꯂꯥꯞꯅ ꯆꯠ
ꯂꯥꯞꯅ ꯍꯥꯏꯁꯦ ꯁꯨꯝ ꯕꯤꯁꯥꯜ ꯂꯩꯕ ꯑꯗꯨꯋꯥꯏꯗꯅꯦꯕꯀꯣ
ꯎꯝ
ꯈꯔ ꯑꯗꯨꯝ ꯂꯥꯛꯕꯦ ꯄꯩꯁꯥꯁꯨ ꯆꯥꯎꯕ ꯃꯐꯝ ꯑꯅꯤ ꯇꯧꯕꯗ ꯑꯗꯨꯝ ꯀꯨꯟꯒꯤ ꯆꯥꯡꯗ ꯑꯣꯏꯌꯦꯕꯀꯣ
ꯎꯝ ꯀꯥꯟꯗꯦ
ꯆꯥꯎꯕꯅꯤꯅ ꯑꯩꯁꯨ ꯆꯠꯇꯦ ꯉꯥꯏꯍꯥꯛ ꯉꯥꯏꯍꯥꯛꯇ ꯅꯨꯡꯗꯥꯡꯒꯤ ꯑꯇꯩ ꯃꯇꯝꯗꯅ ꯂꯥꯏꯔꯤꯛ ꯂꯥꯏꯁꯨ ꯇꯧꯔꯁꯨ
ꯎꯝ ꯍꯣꯏꯅꯦ ꯑꯗꯨꯗꯤ ꯅꯪꯗꯤ ꯀꯥꯟꯅꯩ
ꯃꯥꯁꯇꯔ ꯃꯥꯁꯇꯔ ꯇꯧꯔꯤꯀꯥꯟꯗꯗꯤ ꯍꯧꯖꯤꯛꯇꯤ ꯃꯤꯁꯦ ꯄꯥꯛꯅ ꯄꯨꯟꯗ꯭ꯔꯦꯕꯀꯣ ꯑꯗꯨꯅ ꯉꯥꯏꯍꯥꯛꯇꯪ ꯁꯥꯇ꯭ꯔꯁꯤꯡ ꯍꯥꯏꯁꯦ ꯑꯦꯂꯚꯦꯟ ꯀꯥꯕ ꯍꯥꯏꯁꯦ ꯑꯗꯨꯝ ꯆꯥꯎꯔꯦꯗꯅꯀꯣ
ꯎꯝ ꯍꯣꯢ ꯀꯥꯏ ꯑꯦꯂꯚꯦꯟ ꯇꯨꯋꯤꯞ ꯍꯣꯝ ꯇꯨꯢꯇ꯭ꯔꯒꯗꯤ ꯆꯥꯎꯔꯦ
ꯑꯥꯎꯦ
ꯑꯗꯩ ꯆ ꯒꯤ ꯀꯣꯆꯤꯡ ꯂꯧꯕꯗ ꯁꯕꯖꯦꯛ ꯑꯃꯗ ꯇꯥ ꯇꯔꯦꯠ ꯅꯤꯄꯥꯜ ꯑꯗꯨꯃꯥꯏꯅ ꯌꯧꯅꯕꯅꯦ ꯃꯉꯥ ꯀꯥꯏꯁꯦ ꯌꯥꯝ ꯊꯤ ꯍꯣꯡꯉꯕꯅꯤ
ꯎꯝ ꯑꯦ ꯑꯉꯥꯡꯁꯤꯡ ꯈꯔ ꯈꯔ ꯂꯣꯏꯅ ꯃꯣꯏꯁꯨ ꯅꯨꯡꯉꯥꯏꯕ ꯑꯩꯁꯨ ꯑꯗꯨꯝ ꯇꯥꯛꯄ ꯍꯥꯏꯁꯦ ꯄꯨꯔꯥ ꯑꯣꯖꯥꯒꯤ ꯇꯥꯏꯞꯇ ꯍꯦꯛꯇꯞ ꯇꯧꯔꯒ ꯏꯁꯇ꯭ꯔꯤꯛ ꯑꯣꯏꯅꯔꯩꯁꯨ ꯇꯥꯛꯇꯦꯕ ꯑꯩꯗꯤꯀꯣ ꯃꯤꯖꯦ ꯑꯩꯖꯦ ꯌꯥꯝꯅ ꯋꯥꯊꯤ ꯋꯥꯊꯤ ꯌꯥꯝ ꯄꯥꯝꯕ ꯃꯤꯅꯦꯕꯀꯣ ꯑꯩꯖꯦ
ꯎꯝ ꯍꯣꯏ ꯑꯣꯖꯥ ꯑꯗꯨꯃꯥꯏꯅ ꯇꯧꯔ ꯇꯥꯛꯄꯅꯤꯃ ꯑꯗꯨ ꯅꯠꯇꯕ ꯂꯥꯏꯔꯤꯛꯇ ꯇꯧꯔ ꯌꯥꯝ ꯏꯁꯇ꯭ꯔꯤꯛ ꯀꯣꯏꯒ ꯇꯥꯅꯤꯡꯗꯝꯅꯦ ꯍꯥꯏꯕ
ꯎꯝ
ꯑꯗꯨꯝ ꯈꯔ ꯐ꯭ꯔꯦꯟꯂꯤ ꯑꯣꯏꯔꯒ ꯑꯗꯨꯝ ꯂꯥꯏꯔꯤꯛ ꯇꯥꯛꯄ ꯅꯨꯡꯉꯥꯏꯕꯗꯣ ꯑꯗꯨꯗꯨꯅ ꯍꯥꯏꯗꯤ ꯂꯥꯏꯔꯤꯛꯇꯣ ꯕꯣꯔꯤꯡ ꯆꯨꯒꯗꯕ ꯂꯥꯏꯔꯤꯛ ꯑꯣꯏꯔꯁꯨ ꯇꯥꯅꯤꯡꯕꯅꯦꯕ ꯑꯗꯨ ꯅꯠꯇꯕ ꯌꯥꯝ ꯅꯨꯡꯉꯥꯏ ꯍꯥꯏ ꯁꯞꯖꯦꯛꯇꯨ ꯑꯣꯏꯔꯦꯗꯤ ꯀꯔꯤꯝ ꯀꯩꯅꯣ ꯇꯧꯕ ꯌꯥꯗꯕꯤ ꯍꯦꯛꯇ ꯌꯥꯝ ꯏꯁꯇ꯭ꯔꯤꯛ ꯑꯣꯏꯕ ꯁꯥꯔ ꯇꯧꯕꯗꯣ ꯑꯗꯨꯝꯕꯗ ꯌꯥꯝ ꯄ ꯇꯉꯩꯅꯤ ꯇꯥꯁꯨ ꯇꯥꯅꯤꯡꯗꯦꯅ ꯐꯅꯌꯥꯝ ꯂꯩ ꯐꯅꯅ ꯇ
ꯐꯖꯅ ꯄꯥꯝꯃꯤꯠ ꯏꯟ ꯊꯥꯏꯅ ꯑꯩꯅ ꯍꯣꯝ ꯇ꯭ꯌꯨꯇꯔ ꯆꯠꯄ ꯍꯧꯔꯛꯄꯗ ꯑꯦꯂꯕꯦꯟꯒꯤ ꯑꯩꯅ ꯇꯥꯛꯈꯤꯕ ꯑꯗꯨꯁꯨ ꯑꯗꯨꯝ ꯇꯨꯌꯦꯜꯞꯇꯁꯨ ꯑꯩꯅ ꯇꯧꯕꯤꯌꯣꯅ ꯇꯧꯋꯦꯕ ꯑꯉꯥꯡ ꯅꯨꯄꯤ ꯃꯆꯥ ꯑꯃ ꯅꯣꯏꯒꯗꯤ ꯃꯥꯟꯅꯗꯣꯏꯅꯤꯀꯣ ꯆꯍꯤꯗꯣ ꯑꯗꯨ ꯑꯦꯝ ꯌꯨꯗ ꯇꯝꯕ ꯃꯥꯜꯂꯦ ꯍꯧꯖꯤꯛ ꯅꯍꯥꯟ ꯎꯔꯝꯃꯤ
ꯎꯝ ꯀꯩꯅꯣ ꯑꯩꯈꯣꯏ ꯑꯩꯈꯣꯏꯒ ꯃꯥꯟꯅꯔꯅ ꯀꯃꯥꯏꯅ ꯑꯦꯝꯌꯨꯗ ꯇꯧꯔꯤꯕ ꯑꯦꯝꯌꯨ ꯍꯥꯏꯁꯦ ꯀꯩꯅꯣ ꯑꯦꯝ ꯌꯨꯗꯁꯨ ꯀꯣꯂꯦꯖ ꯇꯥꯝ ꯌꯥꯕ
ꯚꯤꯚꯣꯛ ꯚꯣꯀꯦꯁꯟꯅꯜ ꯀꯩꯀꯩ ꯇꯝꯕꯩꯗ ꯍꯣꯢꯄꯤꯇꯥꯂꯤꯇꯤ ꯀꯩꯀꯩ ꯇꯝꯕꯒꯤꯗ ꯇꯨꯔꯤꯖꯝꯒꯤ ꯑꯗꯨ ꯀꯩ ꯇꯝꯕ ꯌꯥꯕ
ꯑꯣ ꯑꯗꯨꯒꯤ ꯇꯨꯔꯤꯖꯝꯒꯤꯗꯣ ꯑꯩꯈꯣꯏ ꯀꯣꯂꯦꯖꯀꯤꯗ ꯍꯥꯞꯅꯤꯅ ꯑꯩꯗꯣꯅ ꯃꯤꯡꯒ ꯆꯜꯂꯨꯔꯦ ꯄꯩꯁꯥꯒ ꯇꯤꯡꯒꯦ ꯑꯗꯨꯉꯅꯦ ꯈꯪꯕꯔ ꯇꯧꯈ꯭ꯔꯣꯏ ꯍꯥꯏꯕ ꯀꯃꯥꯏꯅ ꯑꯩ ꯈꯣꯏꯗꯧ ꯁꯥꯎꯅꯤꯡꯉꯦ ꯄꯩꯁꯥꯁꯨ ꯑꯗꯨꯝ ꯍꯟꯗꯣꯛꯈꯤꯗ꯭ꯔꯦꯗ ꯑꯩꯁꯨ ꯀꯩꯝ ꯉꯥꯡ
ꯂꯩ ꯌꯥꯗ꯭ꯔꯥ
ꯑꯁ ꯀꯥꯏ ꯔꯦ ꯑꯦꯝ ꯎ ꯇꯟꯅꯥ ꯆꯠꯄꯒꯗꯤ ꯉꯝ
ꯅꯪ ꯑꯦꯝ ꯎ ꯔꯣꯝꯒꯤꯗꯤ ꯑꯃꯨꯛ ꯈꯔ ꯆꯥꯡ ꯅꯥꯏꯗ꯭ꯔꯗꯤ ꯌꯥꯗꯕꯅꯦꯕ
ꯎꯝ ꯍꯣꯏ ꯗꯨꯕꯨꯗꯤ
ꯁꯨꯝ ꯅꯨꯡꯉꯥꯏ ꯂꯥꯏꯔꯤꯛ ꯇꯝꯕ ꯍꯥꯏ ꯑꯩꯈꯣꯏꯗꯤ ꯂꯥꯏꯔꯤꯛ ꯇꯝꯕ ꯃꯇꯝꯁꯦꯁꯦꯡꯅ ꯃꯥꯁꯇꯔ ꯂꯣꯏꯔ ꯂꯣꯏꯈ꯭ꯔꯕꯅꯦꯕ ꯃ ꯊꯥꯏꯅ ꯍꯧꯖꯤꯛꯁꯦ ꯃꯤꯖꯦ ꯑꯃ ꯄꯨꯟ ꯊꯥꯏꯅꯒꯤ ꯑꯩꯈꯣꯏꯅ ꯁ꯭ꯀꯨꯜꯗ ꯂꯥꯡꯒꯤꯕ ꯀꯣꯂꯦꯖꯇ ꯇꯧꯈꯤꯕ ꯈꯣꯠꯈꯤꯕ ꯃꯌꯥꯝ ꯏꯚꯟ ꯃꯥꯁꯇꯔꯗꯕ ꯇꯧꯒꯤꯕ ꯁꯨꯝ ꯅꯤꯡꯖꯤꯡꯉ ꯀꯥꯟ ꯏꯇꯣꯟꯗ ꯁꯨꯝ ꯅꯨꯡꯉꯥꯏꯔꯛꯇꯕꯒꯨꯝꯕ ꯀꯣ
ꯎꯝ
ꯍꯥꯏꯗꯤ ꯁꯨꯝ ꯅꯨꯡꯁꯤꯔꯛꯄꯗꯣ ꯍꯥꯏꯇꯥꯔꯦ
ꯑꯁ ꯈꯪꯉꯗꯦ ꯑꯩꯗꯤ ꯅꯨꯡꯁꯤꯔꯛꯇꯧ ꯃꯥꯟꯗꯦ ꯌꯥꯝ ꯑꯣꯏ ꯁꯨꯝ ꯍꯥꯏꯗꯤ
ꯍ
ꯏꯃꯥꯟꯅꯕꯤ ꯄꯨꯟꯅ ꯐꯖꯅꯒ ꯇꯧꯔꯒ ꯑꯗꯨꯝ ꯅꯨꯡꯉꯥꯏ ꯅꯨꯡꯉꯥꯏ ꯍꯧꯔꯛꯄ ꯃꯤꯁꯤꯡ ꯅꯨꯡꯁꯤꯔꯝꯅꯤꯀꯣ ꯑꯗꯣ ꯑꯩꯈꯣꯏꯗꯤ ꯑꯗꯨꯨꯝꯕꯗꯣ ꯇꯧꯔꯛꯇꯝꯅꯤꯅꯀꯣ ꯍꯥꯏꯗꯤ ꯃꯤꯗꯤ ꯑ ꯀ꯭ꯂꯥꯁ ꯇꯦꯟ ꯂꯣꯏꯕꯒꯤ ꯐꯤꯌ꯭ꯔꯋꯦꯜꯗ ꯀꯞꯅꯗꯅꯒ ꯇꯧꯋꯤ ꯑꯗꯣ ꯑꯩ ꯁꯨꯀꯞ ꯀꯞꯅꯤꯡꯗꯦ ꯍꯥꯏꯗꯤ ꯌꯥꯝꯖꯨ ꯍꯔꯥꯎꯋꯦ ꯑꯁ ꯃꯤ ꯁ꯭ꯀꯨꯜꯁꯦ ꯍꯣꯡꯉꯅꯤ ꯏꯃꯥꯟꯅꯕ ꯑꯝꯇ ꯄꯨꯜꯂꯔꯣꯏ ꯀꯥꯏꯅ ꯀ ꯑꯗꯩ ꯏꯂꯚꯦꯟ ꯇꯨ ꯑꯗꯨꯁꯨ ꯑꯗꯨꯝ ꯆꯞ ꯃꯥꯟꯅꯩ ꯍꯥꯏꯗꯤ ꯃꯣꯏ ꯕꯣꯔꯗꯤꯡꯗꯒ ꯊꯣꯛꯂꯛꯑꯝꯗꯥꯏꯒꯤ ꯍꯦꯛꯇꯥ ꯃꯣꯏꯖꯦ ꯀꯞꯅꯗꯅꯀꯣ ꯑꯗꯣ ꯑꯩꯗꯤ ꯌꯥꯝ ꯍꯔꯥꯎꯋꯦ ꯈꯪꯗꯦ ꯃꯣꯏ ꯃꯣꯏ ꯌꯥꯝ ꯐꯖꯅ ꯄꯨꯜꯂꯛꯄ ꯃꯤꯗꯕꯨꯗꯤ ꯅꯨꯡꯉꯥꯏꯖꯔꯝꯃꯣꯏꯀꯣ ꯑꯗꯣ ꯑꯩꯈꯣꯏꯅ ꯑꯃꯉꯣꯟ ꯑꯗꯨ ꯇꯧꯔꯛꯇꯕꯅꯦꯅꯄꯥꯥꯏꯗꯤ ꯃꯤꯅꯦ ꯆꯥꯎꯔꯛꯑꯀꯥꯟꯗ ꯑꯁ ꯑꯩꯈꯣꯏ ꯊꯥꯏꯅ ꯁ꯭ꯀꯨꯜ ꯑꯗꯨ ꯇꯧꯕꯗ ꯑꯗꯨ ꯇꯧꯕꯗ ꯇꯧꯕ ꯍꯥꯏꯗꯤ ꯃꯦꯃꯣꯔꯤꯁꯤꯡꯗꯣ ꯄꯨꯊꯣꯛꯑꯒ ꯍꯥꯏꯗꯤ ꯀꯩꯅꯣ ꯅꯤꯡꯁꯤꯡꯅꯔꯒ ꯁꯨꯝ ꯂꯩꯔꯗ ꯑꯗꯨꯃꯥꯏꯅ ꯇꯧꯕꯗꯣ ꯑꯩꯈꯣꯏꯗꯤ ꯑꯝꯇ ꯇꯧꯔꯛꯇꯦꯕ ꯑꯗꯨꯗꯒꯤ ꯅꯤꯡꯁꯨ ꯅꯤꯡꯁꯤꯡꯅꯤꯡꯗꯦ ꯍꯥꯏꯗꯤ ꯅꯨꯡꯉꯥꯏꯕ ꯑꯝꯇ ꯌꯥꯎꯒꯤꯗꯕꯅꯤꯅꯀꫭ ꯑꯩꯒꯤ ꯑꯣꯏꯅ ꯂꯣꯏꯔꯦ ꯍꯥꯏꯗꯤ ꯏꯁ꯭ꯀꯨꯜ ꯅꯨꯡ ꯑꯗꯨꯃꯥꯏꯅꯒ ꯍꯣꯡꯗꯣꯔꯛꯄ ꯇꯦꯟ ꯂꯣꯏꯒꯤꯕ ꯇꯨꯋꯦꯞ ꯂꯣꯏꯒꯤꯕ ꯑꯗꯨ ꯑꯗꯨꯒꯨꯝꯕ ꯂꫭꯏ ꯌꯥꯎꯋ ꯍꯔꯥꯎꯖꯩ ꯑꯗꯨ ꯀꯣꯂꯦꯖꯁꯤꯁꯨ ꯂꯣꯏꯕ ꯉꯥꯏ ꯉꯝꯗ꯭ꯔꯤꯕꯅꯤ
ꯊꯨꯅ ꯆꯠꯅꯤꯡꯒꯦ ꯑꯗꯨꯗꯤꯅꯪ
ꯍꫭꯏ ꯇꯝꯅꯤꯡꯗꯕꯩ ꯅꯠꯇꯕ ꯁꯨꯝ ꯑꯩꯅ ꯊꯦꯡꯅꯔ ꯃꯤꯁꯤꯡꯖꯦ ꯍꯥꯏꯗꯤ ꯑꯗꯨꯝ ꯂꯩ ꯑꯗꯨ ꯍꯣꯏ ꯑꯗꯨꯒꯤꯅꯦ ꯈꯪꯕ꯭ꯔꯥ ꯑꯩꯗꯤ ꯀꯣꯂꯦꯖꯀꯁꯦ ꯂꯣꯏꯅꯤꯡꯕ ꯂꯩ ꯑꯩ ꯉꯥꯏ ꯉꯝꯗ꯭ꯔꯝ ꯂꯥꯏꯔꯤꯛ ꯇꯝꯅꯤꯡꯗꯕꯩ ꯅꯠꯇꯕ ꯃꯤꯗꯣ ꯄꯨꯟꯅꯤꯡꯗꯕꯒꯤꯀꯣ ꯃꯤꯅ ꯀꯩꯗꯤ ꯌꯥꯝ ꯇꯣꯛꯁꯤꯀ ꯑꯣꯏ ꯀꯥꯏ ꯈꯜꯂꯝꯃꯦ ꯗꯣ ꯁꯨꯝ ꯍꯣꯏ ꯑꯩꯒꯤ ꯊꯦꯡꯅꯔꯛꯄ ꯑꯦꯛꯁꯄꯤꯔꯤꯟꯁꯇꯨꯒꯤ ꯃꯇꯨꯡ ꯏꯟꯅ ꯑꯩꯖꯨ ꯇꯧꯔꯛꯄꯅꯦꯕ
ꯎꯝ ꯑꯗꯨꯗꯤ ꯑꯩꯒꯤꯗꯤ ꯈ꯭ꯋꯥꯏ ꯅꯨꯡꯉꯥꯏ ꯄꯨꯜꯂꯛꯏꯕ ꯏꯃꯥꯟꯅꯕ ꯏꯃꯥꯟꯅꯕꯤꯈꯩꯁꯦ
ꯎꯝ ꯑꯩ ꯑꯇ ꯅꯨꯉꯥꯏꯇ
ꯎꯝ ꯄꯨꯟꯅ ꯉꯥꯎꯕ ꯆꯠꯃꯤꯟꯅꯔꯨꯕ ꯑꯗꯩ ꯂꯥꯏꯔꯤꯛ ꯄꯥꯃꯤꯟꯅꯕ ꯈꯣꯠꯃꯤꯟꯅꯕ ꯏꯁ꯭ꯀꯨꯜ ꯅꯪꯗꯗꯅ ꯆꯦꯟꯕ ꯑꯗꯩ ꯃꯣꯔꯅꯤꯡꯒꯤ ꯄꯤ ꯇꯤ ꯅꯪꯗꯗꯅ ꯆꯟꯅ ꯍꯣꯛ ꯑꯁꯈꯪꯗꯦ ꯑꯗꯨꯝ ꯊꯥꯏꯅ ꯋꯥꯜ ꯆꯣꯡꯗꯅ ꯑꯣꯖꯥꯅꯥ ꯐꯥꯕꯗꯨꯕꯨꯛ ꯅꯨꯡꯁꯤꯔꯛꯑꯦꯕ ꯍꯧꯖꯤꯛ ꯈꯛꯇꯗ
ꯎꯝ
ꯌꯨꯝꯗꯒ ꯊꯥꯗꯅ ꯇꯧꯒꯤꯕ
ꯑꯗꯣ ꯑꯗꯨꯃꯥꯏꯅ ꯇꯧꯈꯤꯕꯖꯦ ꯅꯤꯡꯁꯤꯡꯉꯩ ꯏꯀꯥꯏꯕꯒ ꯄꯣꯛꯂꯛꯇ꯭ꯔꯥꯕ
ꯍꯧꯖꯤꯛꯇꯤꯕꫭ ꯅꯨꯡꯕꯨ ꯅꯨꯡꯁꯤꯔꯛꯄꯩ ꯇꯥꯏꯞ ꯇꯧꯋꯦ ꯑꯗꯥꯏ ꯃꯇꯝꯗꯤ ꯏꯀꯥꯏꯌꯦꯕꯀꯣ
ꯎꯝ
ꯍꯧꯖꯤꯛꯇꯗꯤ ꯑꯩꯈꯣꯏꯒꯤ ꯑꯗꯨꯃꯛꯅ ꯑꯩꯈꯣꯏꯒꯤ ꯀꯦꯔꯤꯌꯔꯗ ꯃꯌꯥꯝ ꯁꯣꯛꯅꯕ ꯇꯧꯔꯛꯈꯤꯕꯗꯤ ꯅꯠꯇꯦ ꯈꯣꯠꯇꯦ ꯀꯥꯏꯅꯀꯣ
ꯎꯝ
ꯑꯩꯈꯣꯏꯗꯤ ꯁꯨꯝ ꯁꯤꯅꯤꯃꯥ ꯌꯦꯡꯕ ꯆꯠꯄꯒꯨꯝꯕ ꯌꯦꯟ ꯂꯩꯕ ꯆꯠꯄꯒꯨꯝꯕ ꯑꯗꯩ ꯌꯥꯝ ꯆꯣꯡꯊꯣꯛꯑꯦ ꯑꯁ ꯌꯥꯝ ꯊꯤꯅ ꯆꯣꯡꯊꯣꯛꯑꯦ ꯊꯥꯕꯜ ꯆꯠꯄ ꯏꯁꯩ ꯆꯠꯄ
ꯎꯝ ꯋꯥꯜꯗꯣ ꯌꯥꯝ ꯊꯤ ꯋꯥꯡꯅ ꯈꯥꯗꯕꯩꯔꯣ ꯀꯃꯥꯏꯅ
ꯋꯥꯡꯉꯤꯗ ꯕꯥꯞ ꯑꯣꯏꯔꯒ ꯈꯥꯔꯤꯅꯦꯕꯀꯣ ꯑꯗꯣ ꯐꯩꯖꯨꯞꯀ ꯊꯥꯔ ꯈꯣꯠꯂꯒ ꯄꯨꯔꯥ ꯆꯣꯡꯊꯣꯛꯏꯅꯦꯕ
ꯎꯝ
ꯑꯗꯩ ꯇꯥꯔꯛꯄꯗꯒ ꯈꯣꯡ ꯊꯦꯛꯄꯁꯨ ꯌꯥꯎꯋꯤ
ꯑꯩꯖꯨ ꯊꯥꯏꯅ ꯑꯩꯅ ꯑꯃꯨꯛ ꯕꯣꯜ ꯁꯥꯟꯅꯕꯗ ꯈꯣꯡꯖꯦ ꯇꯦꯛꯄꯀꯣ
ꯎꯝ
ꯑꯗꯨꯒ ꯑꯦꯛꯖꯥꯝ ꯇꯦꯟꯒꯤ ꯑꯦꯛꯖꯥꯝ ꯊꯔꯝꯗꯥꯏ ꯑꯣꯏꯕ ꯑꯗꯨꯗ ꯌꯨꯝꯗꯒꯤꯖꯨ ꯑ ꯁꯥꯟꯅꯕꯒ ꯊꯣꯛꯎꯔꯅꯨ ꯀꯟꯅ ꯆꯠ ꯊꯣꯛ ꯀꯅꯨ ꯈꯣꯠꯀꯅꯣ ꯑꯗꯨ ꯂꯥꯏꯔꯤꯛ ꯑꯗꯨꯝ ꯄꯥꯔꯂꯩꯌꯨ ꯈꯣꯠꯂꯨꯅ ꯍꯥꯏꯕ ꯑꯩꯅ ꯑꯃꯨꯛ ꯋꯥꯜ ꯆꯣꯡꯊꯣꯛꯄꯅꯦꯃꯦ ꯑꯗꯨꯗ ꯑꯃꯨꯛ ꯋꯥꯜ ꯆꯣꯡꯊꯣꯛꯄꯖꯤ ꯈꯣꯡꯖꯦ ꯑꯃꯨꯛ ꯄꯖꯨ ꯑꯃꯨꯛ ꯁꯣꯛꯆꯟꯒꯔꯕ ꯑꯗꯩ ꯑꯗꯨ ꯅꯨꯃꯤꯠꯇꯨ ꯑꯣꯖꯥꯅ ꯑꯃꯨꯛ ꯐꯥꯕꯀꯣ ꯌꯨꯝꯗꯒꯤꯗꯤ ꯐꯖꯔꯦꯗꫭ ꯈꯣꯡꯇꯦꯛꯑꯦꯅ ꯊꯝꯃꯒ ꯋꯥꯜ ꯆꯣꯡꯉꯝꯃꯦꯅ ꯐꯥꯕꯗꯨꯗꯤ ꯏꯃꯥꯟꯅꯕ ꯑꯃꯒ ꯄꯨꯟꯅ ꯐꯝꯍꯜꯂꯒ ꯑꯩꯈꯣꯏ ꯃꯥꯒ ꯑꯩꯈꯣꯏ ꯕꯥꯒ ꯊꯤꯅꯉꯥꯡꯉꯦ
ꯎꯝ
ꯌꯥꯝ ꯀꯟꯅ ꯑꯉꯧꯕꯗꯤ ꯑꯣꯏꯒꯤꯗꯤ ꯑꯩꯈꯣꯏꯅ ꯅꯤꯁꯥ ꯄꯨꯁꯥ ꯀꯩꯀꯩ ꯃꯌꯥꯝ ꯇꯧꯗꯅ ꯐꯥꯔꯝꯕꯕꯨꯗꯤ ꯅꯠꯇꯦꯕ ꯑꯈꫭꯏꯗꯤ ꯆꯨꯝꯅ ꯁꯨꯝ ꯐꯨꯔꯤꯠ ꯈꫭꯡꯒꯥꯎ ꯂꯩꯕ ꯊꫭꯛꯄꯅꯦꯕ
ꯎꯝ ꯐꯩ-ꯐꯩ ꯑꯗꯨꯨꯝꯕ ꯅꯠꯇꯕꯒꯤ ꯑꯣꯏꯔꯤ ꯗꯨꯅꯗꯤ꯫
ꯑꯗꯒꯤ ꯊꯥꯏꯅ ꯑꯦꯂꯚꯦꯟꯗꯔ ꯇꯨꯌꯦꯜꯐꯇꯔ ꯀꯥꯎꯈ꯭ꯔꯦꯅꯦ꯫ ꯌꯨꯝꯗ ꯍꯥꯏꯗꯕꯤꯗ ꯏꯃꯥꯟꯅꯕꯩ ꯃꯌꯨꯝꯗ ꯂꯩꯔꯨꯕ ꯍꯥꯏꯇꯥꯔꯦ ꯅꯨꯃꯤꯠ ꯅꯤꯅꯤ ꯍꯨꯝꯅꯤꯁꯤ꯫ ꯀꫭꯏ ꯏꯃꯥꯟꯅꯕꯒꯤ ꯃꯌꯨꯝꯁꯦ ꯀꯣꯏꯐꯝ ꯌꯥꯝ ꯅꯨꯡꯉꯥꯏꯕ ꯖꯒꯥ ꯑꯣꯏꯕ꯫
ꯑꯣ꯫
ꯌꯨꯝꯗꯒꯤ ꯐꯣꯟ ꯇꯧꯔꯛꯄꯅ ꯐꯣꯟꯖꯨ ꯄꯥꯏꯍꯟꯗꯕ ꯌꯨꯝꯗꯒꯤꯅ ꯍꯣꯁꯇꯦꯜꯗ ꯑꯉꯥꯡꯖꯦ ꯂꯩꯇꯦ ꯍꯥꯏꯔꯛꯑꯕꯀꯣ ꯍ ꯑꯩꯈꯣꯏꯅ ꯏꯃꯥꯟꯅꯕꯩ ꯃꯌꯨꯝꯗ ꯅꯨꯃꯤꯠ ꯅꯤꯅꯤ ꯍꯨꯝꯅꯤꯖꯤ ꯄꯨꯔꯥ ꯕꯟꯖꯨ ꯂꯩꯕ ꯇꯟꯖꯥ ꯑꯣꯏꯕꯅꯤꯅꯦ ꯑꯗꯨꯗꯥ
ꯑꫭ
ꯌꯥꯝ ꯉꯎꯁꯟꯅꯔꯛꯏꯗ ꯂꯝꯖꯦ ꯌꯥꯝ ꯍꯦꯜꯂꯦ
ꯑꯗꯣ ꯃꯤ ꯅꯨꯄꯤꯒꯨꯝꯕꯒꯗꯤ ꯑꯗꯨꯃꯥꯏꯅ ꯊꯣꯛꯄ ꯈꯣꯠꯄꯒꯗꯨ ꯌꯥꯝ ꯀꯤꯖꯕꯤ ꯑꯗꯨꯗꯒꯤ ꯑꯗꯨꯃꯥꯏꯒ ꯐꯥꯔ ꯈꯣꯠꯂꯒ ꯉꯥꯡꯕꯗꯣ ꯌꯥꯝ ꯏꯀꯥꯏꯅꯕꯤ ꯇꯧꯋꯤ ꯑꯗꯨ ꯅꯨꯄꯥꯗꯤ ꯑꯗꯨꯝꯁ ꯂꯧ ꯇꯧꯔꯦ ꯐꯅꯌꯥꯝ ꯇꯧꯔꯣꯏꯗꯅ ꯈꯪꯗꯩꯗꯤ ꯌꯥꯝ ꯅꯨꯡꯉꯥꯏꯕꯩ ꯃꯑꯣꯡꯗ ꯈꯟꯅꯕꯩ ꯇꯥꯏꯞ ꯇꯧꯏ
ꯅꯨꯡꯉꯥꯏ ꯑꯩꯈꯣꯏꯁꯨ ꯑꯗꯨꯝ ꯅꯨꯡꯉꯥꯏꯔꯤ ꯍꯧꯖꯤꯛꯁꯨ ꯈꯜꯂꯒ꯫ ꯍꯥꯏꯗꯤ ꯑꯁ ꯑꯗꯨꯗꯨ ꯐꯥꯈꯤꯕꯗꯩ ꯏꯀꯥꯏꯍꯦ ꯀꯥꯏꯅ ꯈꯟꯕꯗꫭ ꯁꯣꯏ ꯄꯣꯛꯇꯦꯕ꯫
ꯑꯗꯨꯝ ꯅꯨꯄꯤ ꯅꯨꯄꯤꯗꯕꯨ ꯑꯣꯏꯔꯗꯤ ꯑꯗꯨꯃꯥꯏꯅꯒ ꯇꯧꯕꯤ ꯃꯤꯅꯒ ꯁꯨꯝ ꯐꯥꯒꯤ ꯄꯜꯂꯨꯕꯗ ꯑꯁ ꯌꯥꯝ ꯁꯥꯎꯅꯤꯡꯑꯦ ꯑꯩꯒꯤꯁ ꯊꯥꯏꯅ ꯁꯨꯃꯥꯏꯅ ꯇꯧꯔꯒ ꯑꯩ ꯄꯨꯊꯣꯛꯑꯒ ꯉꯥꯡꯑꯦ ꯈꯣꯠꯂꯦ ꯃꯤ ꯃꯃꯥꯡꯗꯦ ꯑꯩ ꯌꯣꯜꯂꯦ ꯈꯣꯠꯂꯦ ꯀꯥꯏ ꯁꯥꯎꯅꯔꯛꯇꯣꯏꯁꯦ꯫ ꯑꯗꯣ ꯅꯨꯄꯥꯒꯤ ꯑꯣꯏꯅꯗꯤ ꯍꯥꯏꯗꯤ ꯐ꯭ꯂꯦꯛꯁꯀꯤ ꯇꯥꯏꯞꯇ ꯈꯟꯅꯕꯗꯣ ꯈ꯭ꯪꯕ꯭ꯔꯥ ꯑꯗꯨꯃꯥꯏꯅ ꯇꯧꯅꯩ ꯍꯥꯏꯕ
ꯑꯗꯨꯅꯦ ꯇꯊꯦꯡꯕꯜ ꯃꯦꯃꯣꯔꯤꯁ ꯅꯨꯄꯥꯒꯤꯗꯤ ꯄꯨꯟꯃꯤꯟꯅꯈꯤꯕ ꯂꯥꯡꯃꯤꯟꯅꯈꯤꯕꯗꯨꯅꯦꯕꯀꯣ ꯂꯥꯏꯔꯤꯛ ꯄꯥꯃꯤꯟꯅꯕꯒꯤ ꯃꯦꯃꯣꯔꯤꯁ ꯂꯩꯇꯦꯕ꯫ ꯑꯩꯒ ꯃꯥꯒ ꯑꯪꯀ ꯍꯣꯠꯃꯤꯟꯅꯈꯤꯕꯗꯣ ꯍꯥꯏꯔ ꯁꯨꯛ ꯅꯤꯡꯁꯪꯑꫭꯏ ꯑꯩꯒ ꯃꯥꯒ ꯑꯗꯨ ꯆꯠꯄꯗꯣ ꯑꯗꯨꯗ ꯂꯥꯡꯉꯨꯕꯗꯨꯗ ꯑꯗꯨꯗ ꯑꯣꯖꯥꯅ ꯐꯥꯕꯗꫭ ꯍꯥꯏꯔ ꯅꯤꯡꯖꯪꯉꯛꯀꯗꯣꯏꯅꯦꯕꯀꫭ꯫
ꯅꯨꯡꯉꯥꯏ ꯍꯧꯖꯤꯛꯐꯥꯎꯒꯤ ꯑꯣꯏꯅꯗꯤ ꯂꯥꯏꯐꯁꯦ ꯅꯨꯡꯉꯥꯏꯔꯤ ꯑꯋꯥꯕ
ꯈꯪꯗꯦ ꯍꯌꯦꯡꯋꯥꯏ ꯊꯕꯛ ꯏꯪꯈꯥꯡ ꯇꯧꯔꯀꯥꯟ ꯅꯨꯄꯤ ꯑꯥꯉꯥꯡ ꯊꯤꯔꯀꯥꯟꯗ ꯌꯥꯝ ꯆꯤꯜꯂꯛꯀꯗ꯭ꯔ ꯅꯨꯄꯤ ꯑꯉꯥꯡꯁꯦ ꯑꯃꯨꯛ ꯊꯤꯅꯤꯡꯗꯕꯣ ꯑꯩꯅ ꯑꯃꯨꯛ꯫ ꯑꯩ ꯏꯁ ꯏꯔꯥꯏꯁꯨ ꯌꯥꯎꯔꯛꯀꯅꯤ ꯑꯗꯨꯒꯤ ꯔꯦꯁꯄꯣꯟꯁꯤꯕꯤꯂꯤꯇꯤꯁꯦ ꯄꯨꯕ ꯌꯥꯝ ꯇꯟꯕꯀꯣ꯫ ꯑꯩꯗꯤ ꯑꯗꯨꯝ ꯂꯥꯡꯑꯒ ꯂꯩꯅꯤꯡꯕ ꯍꯥꯏꯇꯥꯔꯦ꯫
ꯑꯗꯨꯏꯗꯤ ꯂꯩꯖ ꯍꯥꯏꯗꯤ ꯏꯁꯥꯅ ꯔꯦꯁꯄꯣꯟꯁꯤꯕꯤꯂꯤꯇꯤ ꯂꯧꯅ ꯂꯧꯅꯤꯡꯗꯕꯤꯗ ꯃꯤꯅ ꯇꯧꯅꯩ ꯍꯥꯏꯕꯒꯤ ꯇꯥꯏꯞꯇ ꯇꯧꯔꯒ ꯃꯤꯒꯤ ꯃꯆꯥꯅꯨꯄꯤꯗꯨꯁꯨ ꯋꯥꯍꯟꯕ ꯑꯗꯨꯗꯒꯤ ꯂꯥꯟꯝꯖꯗꯕ ꯅꯣꯏꯒꯤꯗ ꯅꯣꯏꯅ ꯄꯨꯊꯣꯔꯛꯀꯗꯕ ꯖꯦꯅꯦꯔꯦꯁꯟ ꯍꯥꯏꯅꯤ ꯅꯣꯏꯒꯤ ꯑꯉꯥꯡꯁꯤꯡꯗꯣ ꯑꯗꯨꯁꯨ ꯑꯗꯨꯝ ꯍꯥꯏꯗꯤ ꯏꯁꯥꯅ ꯑꯗꯨꯝꯕꯗꯣ ꯇꯧꯅꯤꯡꯗ꯭ꯔꯗꯤꯀꯣ ꯍꯥꯏꯗꯤ ꯐꯅꯌꯥꯝ ꯃꯤꯅ ꯄ꯭ꯔꯦꯁꯔ ꯄꯤꯒꯦꯔꯥ ꯏꯃꯨꯡ ꯃꯨꯡꯅ ꯐꯅꯌꯥꯝ ꯍꯥꯏꯒꯦ ꯇꯧꯗꯕꯅꯗꯤ ꯐꯩ ꯈꯜꯂꯤ꯫ ꯑꯩꯅ ꯈ꯭ꯋꯥꯏ ꯁꯧꯅꯤꯡꯕ ꯃꯤ ꯅꯤꯁꯥ ꯕꯨꯁꯥ ꯆꯥꯕ ꯃꯆꯥ ꯃꯁꯨꯒꯁꯦ ꯍꯥꯏꯅ ꯒ꯭ꯌꯥꯟ ꯇꯥꯏ꯫ ꯑꯗꯨꯝ ꯌꯥꯝ ꯁꯥꯎꯅꯤꯡꯉꯦ ꯍꯥꯏꯗꯤ ꯑ ꯃꯣꯏ ꯃꯆꯥ ꯐꯠꯇꯕꯗꯣ ꯃꯣꯏ ꯃꯆꯥ ꯅꯨꯄꯥꯗꯨ ꯐꯠꯇꯕꯗꯣ ꯒ꯭ꯌꯥꯟ ꯇꯥꯍꯟꯗꯤ ꯈꯪꯉꯤ ꯃꯤ ꯃꯆꯥ ꯀꯩꯁꯨ ꯂꯥꯟꯖꯗꯕꯗꯨꯕꯄ ꯑꯗꯨꯖꯄ ꯑꯃꯨꯛ ꯋꯥꯍꯟꯅꯤ ꯑꯗꯨꯗꯩ ꯃꯣꯏꯅ ꯄꯣꯛꯂꯛꯀꯗꯕ ꯃꯆꯥꯗꯨꯁꯨ ꯑꯃꯨꯛ ꯋꯥꯍꯟꯅꯤ ꯍꯥꯏꯗꯤ ꯃꯣꯏꯒꯤ ꯂꯥꯛꯀꯗꯧꯕ ꯖꯦꯅꯦꯔꯦꯁꯟꯁꯤꯡꯗꯨ ꯂꯣꯏ ꯃꯥꯡꯍꯟꯕꯩ ꯇꯥꯏꯞꯇ ꯇꯧꯋꯦ ꯈꯪꯗꯦ
ꯑꯩꯗꯤ ꯌꯨꯝꯗ ꯌꯨꯝꯗ ꯑꯗꯨꯝ ꯍꯥꯏꯕ ꯍꯧꯔꯕꯅꯤ ꯑꯩꯗꯤ ꯅꯨꯄꯤꯁꯨ ꯊꯤꯁꯨ ꯊꯤꯅꯤꯡꯗꯦ ꯊꯦꯡꯅ ꯊꯤꯒꯅꯤ ꯅꯣꯏꯅ ꯑꯍꯟ ꯑꯣꯏ ꯍꯥꯏꯔꯒꯅ ꯑꯇꯣꯝꯕ ꯑꯣꯏꯅ ꯊꯤꯍꯜꯂꯣ ꯃꯥ ꯊꯕꯛꯁꯨ ꯉꯟꯇꯥ ꯇꯧꯔꯦ ꯈꯣꯠꯂꯦꯅ ꯍꯥꯏ ꯍꯧ
ꯎꯝ ꯑꯗꯣ ꯍꯥꯏꯗꯤ ꯑꯩꯈꯣꯏ ꯁ꯭ꯥꯏꯒꯤ ꯍꯥꯏꯗꯤ ꯃꯃꯥ ꯃꯄꯥꯖꯤꯡꯖꯤꯒꯤ ꯈꯪ ꯈꯪ ꯃꯣꯏ ꯃꯀꯣꯛꯁꯦ ꯍꯥꯏꯗꯤ ꯃꯆꯥ ꯃꯁꯨꯁꯤꯡꯁꯦ ꯍꯥꯏꯗꯤ ꯃꯣꯏꯅꯒ ꯑꯗꯨꯃꯥꯏꯅꯒ ꯇꯧꯅꯤꯡꯗꯦ ꯀꯥꯏ ꯍꯥꯏꯕꯁꯦ ꯄꯨꯔꯥ ꯍꯥꯏꯗꯤ ꯀ꯭ꯔꯥꯏꯝ ꯑꯃꯒꯤ ꯇꯥꯏꯞꯇꯒ ꯈꯜꯂꯦ ꯍꯥꯏꯕ ꯇ ꯈꯪꯗꯦꯗ ꯀꯃꯥꯏꯅ ꯇ
ꯈꯣꯏꯒꯤꯗꯤ ꯏꯆꯤꯟ ꯏꯅꯥꯎ ꯑꯅꯤ ꯁꯨꯕꯅꯤꯅꯀꯣ ꯑꯩꯁꯦ ꯑꯗꯨꯃꯥꯏꯅꯁꯨ ꯈꯟꯕꯁꯨ ꯑꯗꯨꯝ ꯌꯥꯎꯋꯦ꯫
ꯍꯣꯏ ꯑꯗꯣ ꯑꯅꯤ ꯁꯨꯔꯒꯁꯨ ꯍꯥꯏꯗꯤ ꯑ ꯑꯃꯅ ꯀꯩꯅꯣ ꯌꯥꯔꯗꯤ ꯑꯃ ꯌꯥꯗ꯭ꯔꯁꯨ ꯀꯥꯏꯗꯦ ꯀꯥꯏ ꯈꯟꯕꯗꫭ ꯑꯗꯨ ꯈꯟꯗꯦ ꯍꯥꯏꯕ ꯑꯗꯨꯝ ꯍꯥꯏꯗꯤ ꯃꯥꯒꯤꯅ ꯇꯣꯉꯥꯟꯕ ꯑꯃꯅꯤ ꯅꯪꯒꯤꯅ ꯇꯣꯉꯥꯟꯕꯝꯅꯤ ꯍꯥꯏꯕꯒꯤ ꯀꯩ ꯑꯗꯨꯝ ꯑꯗꯨꯝꯕꯗ ꯍꯦꯛꯇ ꯍꯥꯏꯔꯛꯀꯅꯤ ꯍꯥ
ꯑꯗꯩ ꯃꯆꯨꯃꯛꯇ ꯑꯣꯏꯔꯣ ꯑꯃꯒꯤ ꯐꯪꯉꯗ ꯑꯃꯒꯤ ꯐꯪꯗꯅ ꯏꯁ ꯆꯞ ꯃꯥꯟꯅꯕꯗꯣ ꯃꯆꯨꯒꯤ ꯃꯆꯨ ꯆꯞ ꯑꯗꯥ ꯈꯪꯗꯦꯗ ꯃꯣꯏ ꯀꯃꯥꯏꯅ ꯇꯧꯅꯣ ꯃꯣꯏ ꯃꯥꯏꯟꯁꯦꯠꯁꯦ ꯀꯃꯥꯏꯅ ꯇꯧꯕꯅꯣ ꯑꯩꯈꯣꯏ ꯊꯥꯏꯅ ꯍꯧꯖꯤꯛꯀꯥꯟꯁꯨꯅꯤꯗ ꯑꯗꯨꯝ ꯆꯞ ꯃꯥꯟꯅꯩ
ꯇꯧꯕꯅꯦ ꯇꯧꯕꯅꯦ ꯑꯁ
ꯑꯗꯣ ꯃꯣꯏꯖꯦ ꯍꯥꯏꯔꯗꯤ ꯌꯥꯝ ꯀꯟꯅ ꯉꯥꯡꯁꯤꯜꯂꯨꯨꯔꯁꯨ ꯌꯥꯗꯦ ꯍꯥꯏꯗꯤ ꯃꯣꯏꯅ ꯑꯍꯟ ꯃꯣꯏꯅ ꯉꯥꯡꯕꯗ ꯂꯣꯏ ꯆꯨꯝꯃꯦꯒꯤ ꯇꯥꯏꯞꯇ ꯈꯪꯕꯔ ꯍꯥꯏꯗꯤ ꯑꯩꯈꯣꯏꯅ ꯑꯉꯥꯡꯅꯤ ꯀꯩꯝ ꯈꯪꯉꯔꯣꯏꯗꯧꯕꯩ ꯇꯥꯔꯞꯇ ꯑꯩꯉꯣꯟꯗ ꯈꯪꯗꯦ ꯃꯣꯏꯁꯥꯏꯗꯤ ꯍꯥꯏꯗꯤ ꯑꯥ ꯃꯁꯥꯅ ꯃꯁꯥꯥꯗ ꯌꯥꯝ ꯍꯜꯗꯤ ꯑꯣꯏꯅ ꯈꯟꯖꯕꯩꯇꯔꯄ ꯇꯧꯋꯦ ꯍꯥꯏꯕ ꯑꯩꯗꯤ ꯑꯩꯈꯣꯏꯗꯤ ꯑꯍꯟ ꯑꯣꯏꯔꯅꯤ ꯈꯪ ꯂꯣꯏꯔꯕꯅꯤ ꯃꯣꯏ ꯑꯉꯥꯡꯅ ꯀꯔꯤꯝ ꯈꯪꯉꯣꯏ ꯇꯧꯋꯤ ꯃꯣꯏꯅ ꯉꯥꯡꯉꯤ ꯈꯣꯠꯂꯤꯖꯤꯡꯗꯣ ꯂꯣꯏ ꯆꯨꯝꯉꯦ ꯈꯪꯕꯔ ꯑꯥ ꯑꯩꯉꯣꯟꯗꯗꯤ ꯑꯁꯣꯏꯕꯗꯣ ꯃꯤꯅ ꯇꯥꯛꯑꯒꯁꯨ ꯑꯩꯗꯤ ꯑꯦ ꯑꯩ ꯁꯤ ꯁꯣꯏꯕꯁꯦ ꯁꯦꯝꯗꯣꯛꯀꯦ ꯍꯥꯏꯅ ꯈꯟꯕꯒꯤ ꯃꯨꯠꯇ ꯍꯥꯏꯗꯤ ꯑꯉꯥꯡ ꯃꯥꯅ ꯑꯩꯉꯣꯟꯗ ꯁꯤ ꯇꯥꯛꯄ ꯌꯥꯕ꯭ꯔꯥ ꯑꯗꯨ ꯇꯧꯕ ꯍꯥꯏꯗꯤ ꯂꯥꯟꯅ ꯈꯟꯕꯗꯣ ꯑꯗꯨꯃꯥꯏꯅ ꯑꯣꯏꯅ ꯇꯧꯅꯩ ꯍꯥꯏꯕ
ꯎꯝ ꯎꯝ ꯐꯥꯠꯇꯦ
ꯑꯗꯣ ꯃꯣꯏꯗ ꯍꯥꯏꯕꯤꯔꯨꯕ ꯑꯩꯈꯣꯏꯁꯤꯅ ꯍꯥꯏꯗꯤ ꯌꯥꯝ ꯀꯩꯅꯣ ꯑꯉꯥꯡ ꯃꯇꯤꯛ ꯅꯠꯇꯅ ꯌꯥꯝꯕ ꯍꯩꯊꯄ ꯁꯥꯕꯒꯨꯝꯕ ꯑꯗꯨꯒꯨꯝꯕ ꯍꯥꯏꯗꯤ ꯑꯍꯟꯗ ꯊꯛ